ꯀꯂꯣ
ꯍꯜꯂꯣ
ꯎꯝ ꯇꯥꯏꯌꯦ
ꯏꯆꯦ ꯀꯩꯗꯧꯔꯝꯃꯤꯅꯣ ꯆꯥꯛ ꯀꯩꯀꯥꯒ ꯊꯣꯡꯉꯕꯣ
ꯆꯥꯛꯇꯤ ꯊꯣꯡꯗ꯭ꯔꯤꯌꯦ ꯑꯩꯈꯣꯏ ꯃꯥꯅ ꯊꯣꯡꯉꯕꯅꯤ ꯅꯪꯗꯤ ꯊꯣꯡꯕ꯭ꯔꯣ
ꯊꯣꯡꯗ꯭ꯔꯤꯌꯦ
ꯀꯥ ꯊꯗ
ꯄꯥꯛꯁꯦ ꯑꯩꯈꯣꯏ ꯏꯃꯥꯅ ꯊꯣꯡꯗꯣꯏꯔꯥ ꯑꯩꯅ ꯊꯗꯣꯏꯔ ꯈꯗ ꯑꯗꯨꯣ ꯑꯈꯣꯏ ꯊꯣꯡꯒꯗꯕꯗꯤ ꯃꯥꯜꯂꯦ
ꯀꯔꯤ ꯃꯊꯅ ꯊꯧꯗꯅꯣ
ꯏꯟꯁꯥꯡꯁꯦ ꯃꯣꯏꯅ ꯉꯁꯥꯏ ꯍꯥꯏꯅꯕꯗ ꯏꯔꯣꯜꯂꯒ ꯑꯃ ꯀꯥꯡꯒꯧꯒꯧꯅꯤ ꯍꯥꯏꯕ꯭ꯔꯥ ꯀꯩꯅꯣꯝꯃ ꯍꯥꯏ ꯀꯔꯤꯒꯨꯝꯗꯣ
ꯎꯝ ꯍꯥꯎꯅꯤ ꯑꯗꯨꯁꯨ
ꯀꯩꯇꯧꯔꯝꯃꯤꯅꯣ ꯁꯤꯕꯣ
ꯑꯩꯁꯨ ꯉꯁꯤ ꯊꯕꯛ ꯈꯔ ꯂꯣꯏꯁꯟꯒꯦꯅ ꯑꯩꯒꯤ ꯊꯕꯛ ꯈꯔ ꯇꯧꯒꯗꯕ ꯂꯩ ꯑꯗꯨ ꯂꯣꯏꯁꯜꯂꯝꯕꯅꯤꯅꯦ
ꯏꯆꯦꯒꯤ ꯑꯦꯛꯖꯥꯝ ꯇꯧꯋꯦ ꯍꯥꯏꯕꯗꯣ ꯂꯣꯏꯈ꯭ꯔꯕꯣ
ꯑꯦꯖꯝ ꯂ ꯑꯣꯏꯈ꯭ꯔꯦ
ꯑꯦꯛꯖꯥꯝꯁꯦ ꯍꯥꯏꯗꯤ ꯄꯦꯄꯔ ꯑꯃꯇꯪ ꯊꯥꯔꯤꯦꯣ ꯅꯠꯇ꯭ꯔꯒꯅ ꯇꯣꯉꯥꯟ ꯇꯣꯉꯥꯟꯕ ꯄꯦꯄꯔ ꯃꯌꯥꯝ ꯑꯃ ꯑꯗꯨꯝ ꯊꯥꯔꯤꯗꯣ
ꯄꯦꯄꯔ ꯑꯍꯨꯝ ꯊꯥꯕ ꯔꯤꯗꯤꯡ ꯔꯤꯗꯤꯡ ꯑꯃꯅꯦ ꯔꯥꯏꯇꯤꯡ ꯑꯃꯅꯦ ꯑꯗꯨꯒ ꯂꯤꯁꯅꯤꯡ ꯑꯃꯒ ꯑꯍꯨꯝ ꯊꯥꯕꯅꯦ ꯑꯗꯨꯒ ꯑꯗꯨꯒꯤ ꯑꯍꯨꯝꯗ ꯂꯣꯏꯔꯕ ꯃꯇꯨꯡꯗ ꯕꯩꯕꯥ ꯑꯃꯨꯛ ꯇꯧꯒꯗꯕ
ꯎꯝ ꯕꯩꯕꯥꯗꯤ ꯇꯧꯗ꯭ꯔꯤꯕꯣ
ꯩꯚꯥꯁꯤ ꯇ ꯎ꯭ꯔꯦ
ꯑꯣ ꯑꯗꯨ ꯑꯗꯨ ꯏꯆꯦ ꯑꯦꯛꯖꯥꯝꯗꯣ ꯍꯥꯏꯗꯤ ꯑꯗꯨꯝ ꯅꯨꯡꯉꯥꯏꯈꯤꯕ꯭ꯔꯣ ꯀꯃꯥꯏꯅ ꯇꯧꯈꯤꯌꯦ
ꯀꯩꯅꯣ ꯔꯤꯗꯤꯡꯁꯨ ꯅꯨꯡꯉꯥꯏ ꯑꯗꯨꯒ ꯔꯥꯏꯇꯤꯡꯁꯨ ꯅꯨꯡꯉꯥꯏ ꯑꯗꯨꯒ ꯂꯤꯁꯅꯤꯡꯗꯨꯗꯤ ꯈꯔ ꯅꯨꯡꯉꯥꯏꯇꯦ ꯍꯥꯏꯗꯤ ꯂꯤꯁꯅꯤꯡꯗꯨꯗꯣ ꯈꯔꯛꯇꯣ ꯋꯥꯠꯈ꯭ꯔꯦ ꯀꯕꯩ ꯄꯥꯁ ꯑꯗꯨꯝ ꯅꯨꯡꯉꯥꯏ
ꯏꯆꯦꯍꯣꯏꯒꯤ ꯌꯨꯝ ꯁꯥꯕꯗꯨꯗꯤ ꯍꯥꯏꯗꯤ ꯂꯣꯏꯁꯤꯜꯂꯛꯑꯕꯣ
ꯌꯨꯝ ꯁꯥꯕꯁꯦ ꯂꯣꯏꯁꯤꯜꯂꯛꯑꯕꯒꯨꯝꯕꯅꯤ ꯍꯧꯖꯤꯛ ꯇꯥꯏꯜꯁ ꯁꯥꯕ ꯔꯪ ꯁꯪꯕ ꯂꯣꯏꯅ ꯂꯣꯏꯁꯤꯜꯂꯛꯑꯦ ꯑꯌꯥꯝꯕ ꯂꯣꯏꯁꯤꯜꯂꯛꯑꯦ ꯊꯨꯅ ꯍꯧꯖꯤꯛ ꯇꯥꯏꯜ ꯁꯥꯒꯗꯕ ꯈꯔꯗꯤ ꯋꯥꯠꯂꯤꯕꯀꯣ ꯃꯣꯏ ꯇꯥꯏꯜ ꯁꯥꯕ ꯃꯤꯁꯇ꯭ꯔꯤꯛ ꯈꯣꯏꯗꯣ ꯂꯧ ꯍꯧꯖꯤꯛ ꯑꯅꯤ ꯆꯕꯤ ꯇꯧꯅꯕꯒꯤ ꯂꯧ ꯂꯣꯛꯄꯗꯣ ꯑꯗꯨꯒꯤ ꯊꯕꯛ ꯈꯔ ꯆꯤꯜꯂꯦ ꯍꯥꯏꯗꯤ ꯂꯧꯗꯨꯁꯨ ꯅꯣꯡꯁꯤꯡ ꯇꯥꯁꯟꯕ ꯈꯣꯠꯄ ꯍꯥꯏꯕ ꯑꯝꯨ ꯂꯩꯗꯅ ꯊꯥꯎꯗ ꯊꯝꯃ ꯈꯂꯒ ꯑꯗꯨꯗꯨ ꯐꯩ ꯍꯣꯏ ꯑꯗꯨ ꯍꯥꯟꯅ ꯑꯝꯇ ꯇꯧꯔꯨꯈꯤꯒꯦ ꯑꯩꯅ ꯉꯔꯥꯡꯗꯒꯤ ꯂꯥꯛꯇꯦꯕ ꯃꯣꯏꯁꯦ ꯊꯕꯛ ꯁꯨꯕꯕꯣ ꯑꯗꯨꯅ ꯈꯔ ꯈꯔꯗꯤ ꯋꯥꯠꯂꯤ ꯑꯗꯨꯗꯤ ꯂꯣꯏꯁꯟꯕ ꯉꯝꯗ꯭ꯔ ꯂꯩ
ꯑꯗꯨꯗꯤ ꯍꯥꯏꯗꯤ ꯌꯨꯝꯗ ꯍꯥꯏꯗꯤ ꯑꯃꯨꯛ ꯆꯪꯕꯁꯦ ꯑꯗꯨꯗꯤ ꯍꯥꯏꯗꯤ ꯀꯔꯝꯕ ꯀꯥꯟꯗꯒꯤꯗꯤ ꯆꯪꯕ ꯌꯥꯅꯤ ꯍꯥꯏꯗꯤ ꯎꯝ ꯖꯨꯂꯥꯏ ꯂꯣꯏꯔꯝꯗꯥ ꯍꯥꯏꯗꯤ ꯑꯥꯒꯁ ꯑꯗꯨꯗꯥꯋꯥꯏꯗꯒꯤꯗꯤ ꯑꯗꯨꯝ ꯐꯖꯅ ꯂꯩꯕ ꯌꯥꯒꯠꯇ꯭ꯔꯣ
ꯖꯨꯂꯥꯏ ꯑꯩꯅ ꯈꯟꯕꯗ ꯍꯧꯖꯤꯛꯁꯦ ꯖꯨꯟꯅꯤꯗꯅ
ꯑꯥ
ꯖꯨꯂꯥꯏꯗ ꯑꯗꯨꯝ ꯂꯩꯕ ꯌꯥꯗꯧ ꯃꯥꯜꯂꯦ ꯑꯥꯒꯁ ꯌꯧꯗ꯭ꯔꯁꯨ ꯍꯥꯏꯗꯤ ꯑꯌꯥꯝꯕ ꯂꯣꯏꯁꯜꯂꯦꯕ
ꯑꯣ
ꯑ
ꯑꯗꯣ ꯅꯣꯏꯕꯥꯗꯤ ꯀꯃꯥꯏ ꯀꯃꯥꯏ ꯇꯧꯔꯤꯒꯦ ꯍꯧꯖꯤꯛ ꯌꯨꯝ ꯂꯩꯕ꯭ꯔꯣ ꯀꯩꯀꯩ ꯇꯧꯔꯤꯒꯦ
ꯑꯗꯨꯝ ꯍꯥꯏꯗꯤ ꯃꯥꯒꯤ ꯍꯥꯟꯅꯒꯤ ꯑꯗꯨꯝ ꯊꯕꯛꯇꯣ ꯑꯗꯨꯝ ꯍꯥꯏꯗꯤ ꯇꯧꯔꯤ ꯀꯩꯁꯨꯝ ꯊꯣꯏꯗꯣꯛꯄ ꯇꯧꯗꯦ ꯑꯗꯨꯒ ꯉꯔꯥꯡꯁꯦ ꯃꯥꯁꯦ ꯅꯨꯡꯗꯥꯡ ꯋꯥꯏꯔꯝꯁꯤꯗ ꯒꯥꯔꯤꯁꯦ ꯊꯧꯗꯣꯛꯑꯒ ꯍꯥꯏꯗꯤ ꯅꯨꯡ ꯑꯁꯤꯒꯤ ꯅꯨꯡ ꯇꯛꯐꯝ ꯂꯩꯕꯁꯦ ꯑꯁꯤꯗ ꯅꯨꯡ ꯂꯧꯕ ꯆꯠꯄꯁꯤꯗ ꯃꯥꯁꯦ ꯃꯥꯒꯤ ꯐꯣꯟꯁꯦ ꯇꯥꯍꯧꯔꯕꯖꯥꯠꯅꯤ ꯑꯗꯨꯒ ꯃꯥꯁꯦ ꯍꯥꯏꯗꯤ ꯄꯥꯈꯠꯂꯒ ꯆꯪꯉꯦ ꯑꯗꯨꯗꯨꯒ ꯑꯩꯈꯣꯏ ꯇꯥꯃꯣ ꯍꯁꯤꯗ ꯍꯥꯏꯔꯦ ꯃꯥꯅ ꯐꯣꯟ ꯇꯥꯍꯧꯋꯦ ꯈꯣꯠꯂꯦ ꯑꯗꯨꯒ ꯂꯥꯏꯕꯛ ꯐꯕꯒꯤꯕꯨꯗꯤ ꯍꯥꯏꯗꯤ ꯐꯣꯟꯗꯨꯕꯨꯗꯤ ꯑꯃꯨꯛ ꯊꯤꯕ ꯆꯠꯂꯀꯥꯟꯗꯕꯨꯗꯤ ꯐꯪꯉꯦꯕ
ꯀꯥꯏꯗ ꯇꯥ ꯂꯩꯔꯝꯕ
ꯑꯗꯨꯝ ꯅꯨꯡ ꯇꯛꯐꯝꯒꯤ ꯃꯣꯏꯒꯤ ꯍꯥꯏꯗꯤ ꯃꯣꯏꯒꯤ ꯋꯥꯜ ꯈꯥꯕ ꯃꯥꯜꯂꯦꯕ ꯗꯤꯟꯅ ꯇꯧꯔꯒ ꯑꯗ ꯑꯗꯨꯒꯤ ꯀꯥꯆꯤꯟ ꯑꯃꯇ ꯃꯥꯁꯦ ꯍꯥꯏꯕꯗꯤ ꯐꯝꯃꯨꯏ ꯍꯥꯏꯕ ꯑꯗꯤ ꯃꯁꯝ ꯅꯨꯡ ꯀꯩꯀꯥ ꯑꯣꯏꯔꯤꯀꯥꯟꯗ ꯃꯥ ꯅꯥꯀꯟꯗ ꯐꯝꯃꯒ ꯂꯩꯕꯗꯣ
ꯎꯝ
ꯑꯗꯨꯝ ꯀꯥꯟꯗ ꯃꯥꯅ ꯑꯗꯨꯃꯥꯏꯅ ꯐꯝꯕ ꯀꯥꯟꯗꯨꯗ ꯇꯥꯍꯧꯕ ꯃꯥꯜꯂꯦꯅ ꯅꯥꯀꯟꯗ ꯇꯥꯔꯒ ꯂꯩꯔꯝꯃꯦꯅ ꯍꯥꯏꯔ ꯑꯗꯣ ꯍꯥꯏꯗꯤ ꯅꯨꯡꯗꯥꯡ ꯋꯥꯏꯔꯝ ꯌꯥ ꯆꯪꯉꯛꯄ ꯑꯣꯏꯕ ꯃꯇꯥꯡꯅꯦꯕ ꯍꯥꯏꯗꯤꯅꯅꯨꯡ ꯀꯩꯀꯥ ꯇꯐꯝ ꯑꯣꯏꯔꯁꯨ ꯁꯨ ꯍꯥꯏꯗꯤ ꯊꯕꯛ ꯂꯣꯏꯔꯒ ꯃꯌꯨꯝꯗ ꯍꯟꯅꯕ ꯃꯇꯝ ꯑꯣꯏꯕꯗꯣ ꯑꯗꯨꯝ ꯀꯥꯟ ꯑꯣꯏꯕꯒꯤ ꯒꯤ ꯍꯥꯏꯗꯤ ꯁꯨꯝ ꯐꯪꯕꯅꯦ ꯍꯥꯏꯗꯤ ꯍꯧꯖꯤꯛꯀꯥꯟꯗꯤ ꯐꯣꯟ ꯇꯥꯍꯧꯔꯁꯨ ꯍꯥꯏꯗꯤ ꯁꯨꯝ ꯐꯪꯕꯁꯦ ꯋꯥꯅꯩꯗꯅ ꯑꯗ ꯁꯤꯜꯂꯛꯄ ꯃꯇꯥꯡꯒꯨꯝꯕ ꯑꯗꯨꯒꯨꯝꯕ ꯑꯣꯏꯔꯝꯃꯗꯤ ꯍꯥꯏꯗꯤ ꯐꯪꯕꯗꯣ ꯋꯥꯅꯤ ꯑꯗꯣ ꯉꯔꯥꯡ ꯃꯥꯒꯤꯗꯨꯗꯤ ꯍꯥꯏꯗꯤ ꯅꯨꯡꯗꯥꯡ ꯋꯥꯏꯔꯝ ꯑꯣꯏꯕꯒꯤ ꯃꯤꯗꯣ ꯆꯤꯛꯅꯕ ꯃꯇꯝ ꯑꯣꯏꯔꯛꯄꯒꯤ ꯑꯗꯨꯃꯥꯏꯅ ꯊꯤꯕ ꯆꯠꯄꯗ ꯐꯪꯕꯨꯗꯤ ꯐꯪꯉꯛꯑꯦ
ꯎꯝ
ꯑꯣ ꯈꯪꯗꯦ ꯍꯟꯗꯛꯁꯦ ꯑꯩꯈꯣꯏꯒꯤ ꯑ ꯍꯨꯏꯗꯨꯁꯨ ꯃꯤꯅ ꯐꯨꯕꯤꯔꯛꯏꯔꯥ ꯅꯠꯇ꯭ꯔꯒ ꯃꯣꯏ ꯃꯁꯦꯟ ꯆꯤꯛꯅꯔꯤꯔꯥ ꯈꯪꯗꯦ ꯃꯥꯁꯨ ꯈꯔ ꯁꯣꯛꯇꯅ ꯈꯣꯠꯇꯅ ꯍꯥꯏꯗꯤ ꯃꯉꯣꯟꯗꯁꯨ ꯄꯩꯁꯥꯁꯦ ꯈꯔꯗꯤ ꯆꯪꯈ꯭ꯔꯦꯕ
ꯍꯟꯗꯛꯀꯤ ꯑꯃꯨꯛꯀ ꯆꯤꯛꯅꯕꯒꯤ ꯑꯅꯧꯕ
ꯍꯣꯏ ꯍꯥꯏꯗꯤ ꯑꯃꯨꯛꯀꯁꯨ ꯃꯈꯣꯡꯗꯣ ꯁꯦꯠꯑꯒ ꯑꯃꯨꯛ ꯂꯥꯛꯑꯦ ꯃꯥꯁꯦ ꯈꯔ ꯐꯔꯦꯅ ꯇꯧꯔꯒ ꯑꯗꯣ ꯑꯀꯣꯟꯕꯒꯤ ꯑꯗꯨꯕꯨꯗꯤ ꯑꯗꯨꯝ ꯍꯥꯏꯗꯤ ꯅꯣꯡꯃ ꯅꯤꯅꯤ ꯂꯩꯔꯒ ꯑꯗꯨꯝ ꯐꯈ꯭ꯔꯦꯕ ꯑꯗꯨꯗꯣ ꯃꯥꯖꯣ ꯑꯍꯥꯡꯈꯩ ꯑꯗꯨ ꯆꯥꯛꯁꯦ ꯍꯥꯏꯗꯤ ꯆꯥꯎ ꯌꯥꯔꯒ ꯈꯗꯦꯕ ꯍꯥꯏꯗꯤ ꯅꯥꯕ ꯃꯅꯨꯡꯗꯣ ꯑꯗꯣ ꯍꯧꯖꯤꯛꯄꯨꯗꯤ ꯆꯥꯛꯁꯦ ꯃꯥꯁꯦ ꯍꯥꯏꯗꯤ ꯃꯤꯁꯨ ꯍꯥꯏꯗꯤ ꯁꯨꯝ ꯅꯥꯕ ꯐꯔꯛꯄ ꯀꯥꯟꯗ ꯆꯥꯛ ꯃꯌꯥꯝꯅ ꯆꯥꯅꯤꯡꯕꯤꯗꯣ ꯑꯗꯨꯃꯥꯏꯅ ꯃꯥꯁꯦ ꯍꯧꯖꯤꯛꯇꯤ ꯍꯧꯖꯤꯛꯄꯨꯗꯤ ꯆꯥꯛꯁꯦ ꯃꯌꯥꯝ ꯃꯌꯥꯝ ꯑꯃ ꯑꯗꯨꯝ ꯆꯥꯔꯦ ꯑꯗ ꯃꯥꯒꯤꯁꯨ ꯑ ꯃꯥꯒꯤꯦ ꯁꯥꯕꯒꯤ ꯍꯥꯏꯗꯤ ꯃꯣꯏꯅꯕꯨ ꯍꯦꯟꯅ ꯀꯦꯒꯔꯗ ꯍꯥꯏꯗꯤ ꯁꯨꯝ
ꯃꯥꯒꯤ ꯑꯗꯨꯝ ꯁꯥ ꯂꯩꯔ ꯆꯥ ꯄꯤꯖ ꯄꯤꯖ ꯇꯧꯔꯤꯕꯣ
ꯍꯧꯖꯤꯛꯁꯤꯅ ꯑꯃꯨꯛ ꯑꯗꯨꯃꯥꯏꯅ ꯂꯩꯇꯔꯦ ꯍꯥꯏꯗꯤ ꯅꯨꯡꯗꯥꯡ ꯅꯨꯡꯗꯥꯡꯁꯦ ꯌꯦꯟꯁꯦ ꯍꯥꯏꯕꯗꯤ ꯀꯥꯝꯊꯣꯛ ꯐꯨꯠꯂꯦꯗꯅ ꯑꯣ ꯍꯥꯏꯗꯤ ꯃꯔꯨ ꯃꯔꯥꯡ ꯃꯆꯟ ꯀꯩꯀꯥ ꯑꯗꯒꯤ ꯊꯨꯝ ꯀꯩꯀꯥ ꯑꯗꯨꯒꯨꯝꯕ ꯈꯔ ꯍꯥꯞꯄꯤꯔꯒ ꯑꯗꯨꯗꯨꯒ ꯑꯗꯨꯝ ꯑꯗꯨꯃꯥꯏꯅ ꯑꯣꯏꯅ ꯇꯣꯠꯂꯒ ꯄꯤꯖꯔꯦ ꯍꯧꯖꯤꯛꯁꯤꯅ ꯅꯨꯡꯗꯥꯡ ꯐꯨꯠꯄꯗꯨꯅ ꯑꯗꯨꯝ ꯑꯌꯨꯛꯀꯤꯁꯨ ꯑꯗꯨꯝ ꯈꯔ ꯊꯝꯃꯒ ꯑꯗꯨꯃꯥꯏꯅ ꯃꯥꯒꯤꯗꯤ ꯑꯗꯨꯃꯥꯏꯅ ꯄꯤꯖꯔꯦ
ꯑꯁ ꯃꯣꯏꯅ ꯍꯦꯟꯅ ꯆꯥꯎꯕꯤꯒꯦꯅꯦ ꯍꯧꯖꯤꯛꯀꯥꯟꯗꯤ
ꯑꯗꯨꯅꯦ ꯏꯆꯦ ꯍꯣꯏꯒꯤꯁꯨ ꯑꯗꯨꯃꯥꯏꯅ ꯍꯨꯏ ꯑꯉꯧꯕ ꯑꯃꯒ ꯑꯉꯥꯡꯕ ꯑꯃꯒ ꯂꯩꯒꯨꯝ ꯇꯧꯗꯥꯏꯅꯦ
ꯍꯣꯏ ꯃꯣꯏꯁꯨ ꯄꯤꯖꯔꯤꯕꯅꯤꯅꯦ ꯀꯦꯈ꯭ꯔꯕ ꯑꯩꯁ ꯃꯣꯏꯒ ꯆꯥꯛ ꯆꯥꯗꯕꯁꯦ
ꯎꯝ
ꯍꯥ ꯈꯣꯏꯕꯣꯛꯁꯤꯅ ꯍꯨꯏ ꯆꯥꯛ ꯆꯥꯗ꯭ꯔꯦꯁꯤꯅꯕꯨ ꯏꯟꯖꯥꯡ ꯑꯝꯇ ꯂꯩꯁꯨꯣ ꯂꯩꯁꯨ ꯁꯤꯅ ꯊꯥꯡ ꯂꯥꯛꯂꯝꯝꯕ ꯅꯠꯇꯦ ꯍꯨꯏꯒꯤꯒ ꯄꯤꯖꯗ꯭ꯔꯗꯤ
ꯁꯦ ꯍꯥꯏꯗꯤ ꯃꯣꯏꯁꯦ ꯍꯥꯏꯗꯤ ꯑꯗꯨꯃꯥꯏꯅ ꯍꯥꯏꯗꯤ ꯌꯨꯝꯗ ꯂꯩꯕ ꯍꯥꯏꯗꯤ ꯍꯨꯏꯒꯨꯝꯕ ꯍꯧꯗꯣꯡꯒꯨꯝꯕꯁꯤ ꯌꯦꯡꯉꯒ ꯃꯣꯏꯁꯨ ꯍꯥꯏꯗꯤ ꯄꯣꯊꯥꯐꯝꯁꯦ ꯑꯣꯏꯔꯦꯕ
ꯎꯝ ꯑꯗꯨ ꯑꯗꯨꯗꯁꯣꯒ ꯁꯥ ꯥꯛ ꯆꯥꯗ꯭ꯔꯗꯤ ꯌꯨꯝꯗꯒꯅꯦ ꯇꯨꯃꯤꯟ ꯂꯩ ꯌꯥꯝꯕ ꯅꯠꯇꯦꯗ ꯂꯨꯁꯨꯁꯤ ꯑꯗꯨꯝ ꯉꯔꯥꯡ ꯉꯔꯥꯡ ꯉꯪꯗꯅ ꯂꯩꯗ ꯂꯥꯛꯇꯕ ꯌꯥꯕ ꯅꯠꯇꯦ ꯂꯩꯐꯝ ꯆꯥꯐꯝ ꯑꯃ ꯈꯪꯗꯒꯩꯅꯤ ꯉꯥꯡꯅꯤꯡꯉꯁꯦ
ꯑꯗꯨꯅꯦ ꯏꯆꯦ ꯍꯣꯏꯒꯤ ꯍꯨꯏ ꯍꯥꯏꯗꯤ ꯑꯉꯧꯕꯗꯣ ꯃꯥꯗꯣ ꯈꯔꯕꯨꯗꯤ ꯁꯥꯊꯤꯕ ꯃꯥꯜꯂꯦ ꯑꯗꯣ ꯃꯥꯗꯣ ꯍꯥꯏꯗꯤ ꯌꯦꯡꯕꯗꯗꯤ ꯌꯥꯝꯅ ꯅꯨꯡꯉꯥꯏꯌꯦꯕ ꯃꯥꯒꯤ ꯍꯥꯏꯗꯤ ꯃꯁꯛ ꯑꯣꯏꯔꯁꯨ ꯑꯗꯒꯤ ꯃꯥꯒꯤ ꯈꯪꯗꯦꯁꯦ
ꯑꯗꯣ ꯃꯥꯗꯨꯗꯤꯅꯦ ꯁꯥꯁꯤꯤ ꯍꯥꯏꯗꯕꯅꯦꯕ ꯍꯥꯏꯗꯤ ꯃꯥꯗꯤ ꯁꯨꯝ ꯃꯈꯣꯟꯗꯣ ꯄꯥꯎ ꯄꯥꯎ ꯂꯥꯎꯅ ꯆꯥꯎꯕ ꯋꯥꯅꯦꯕ ꯁꯨꯝ ꯈꯣꯡꯖꯕ ꯋꯥꯅꯦꯕꯀꯣ ꯑꯗꯨꯒ ꯑꯃ ꯑꯉꯥꯡꯒꯤꯗꯨꯅꯦꯕ ꯌꯥꯝ ꯆꯥꯛ ꯊꯔꯤꯗꯤ ꯃꯥꯗꯤ ꯃꯤꯒꯁꯦ ꯍꯦꯛꯇ ꯆꯤꯛꯄꯅꯦꯕ ꯈꯪꯕ꯭ꯔꯥ
ꯎꯝ ꯍꯥꯏꯗꯤ ꯑꯣ ꯍꯥꯏꯗꯤ ꯑꯅꯧꯕꯗꯣ ꯍꯥꯏꯗꯤ ꯁꯨꯝ ꯌꯦꯡꯕꯗꯒ ꯍꯥꯏꯗꯤ ꯃꯤꯠ ꯊꯨꯝꯕ ꯍꯥꯏꯒꯗ꯭ꯔꯥ ꯑꯗꯨꯃꯥꯏꯅ ꯇꯧꯋꯦꯕ ꯃꯥꯁꯦ
ꯃꯁꯛꯄꯨꯗꯤ ꯌꯥꯝ ꯐꯖꯕꯅꯦ
ꯑꯩꯈꯣꯏꯒꯤ ꯃꯅꯥꯛꯇ ꯍꯨꯏ ꯑꯃꯁꯨ ꯂꯩꯌꯦꯕ ꯑꯗꯨꯃꯥꯏꯅ ꯉꯧꯕ ꯑꯃ ꯑꯗꯣ ꯃꯥꯗꯤꯤ ꯍꯥꯏꯗꯤ ꯆꯥꯔꯁꯨ ꯆꯥꯔꯁꯨ ꯍꯥꯏꯗꯤ ꯀꯩ ꯍꯥꯏꯅꯤ ꯃꯁꯥꯗꯣ ꯐꯠꯇꯕꯗꯣ ꯑꯗꯨꯝ ꯈꯪꯗꯣꯏꯁꯦ
ꯆꯥꯔꯁꯨ ꯁꯨꯡꯉꯩ ꯅꯣꯏꯌꯨ ꯌꯥꯗꯕ
ꯑꯗꯣ ꯍꯥꯏꯗꯤ ꯏꯆꯦ ꯍꯣꯏꯒꯤ ꯍꯣꯏꯁꯨꯁꯨ ꯌꯦꯡꯕ ꯀꯥꯟꯗ ꯍꯥꯏꯗꯤ ꯁꯨꯝ ꯃꯥꯅ ꯁꯥꯊꯤꯗ ꯍꯥꯏꯗꯤ ꯃꯈꯣꯠꯅꯤꯀꯥ ꯈꯣꯡꯕ ꯈꯣꯠꯄꯗꯨꯅ ꯑꯃ ꯑꯣꯏꯔꯁꯨ ꯌꯦꯡꯕ ꯀꯥꯟꯗꯗꯤ ꯅꯨꯡꯉꯥꯏꯗꯅ
ꯎꯝ ꯌꯦꯡꯕꯗꯗꯤ ꯌꯥꯝꯅ ꯀ꯭ꯌꯨꯠꯀꯤ ꯑꯣꯏꯕꯅꯦ ꯃꯁꯛꯀ ꯌꯥꯝ ꯐꯖꯕꯅꯤ
ꯑꯗꯨꯅꯤ ꯑꯩꯈꯣꯏꯅ ꯁꯨꯝ ꯍꯥꯏꯗꯤ ꯂꯝꯕꯤꯗꯒꯨꯝꯕ ꯆꯠꯄ ꯀꯥꯟꯗꯁꯨ ꯑꯗꯨꯝ ꯍꯥꯏꯗꯤ ꯏꯆꯦ ꯍꯣꯏꯒꯤ ꯌꯨꯝ ꯃꯊꯛꯇꯒ ꯑꯗꯨꯝ ꯃꯕꯥꯏꯉꯩꯗ ꯑꯗꯨꯝ ꯂꯩꯔꯝꯕꯁꯦ ꯑꯗꯨꯝ ꯊꯦꯡꯅꯩꯌꯦꯕ
ꯎꯝ ꯇꯁ ꯌꯣ ꯌꯨꯝ ꯃꯊꯛꯇ ꯂꯩꯕꯅꯤꯀꯣ ꯄꯥꯝꯖꯗ꯭ꯔꯕ ꯃꯊꯛꯁꯤꯗꯒꯤꯅꯦ ꯃꯤꯁꯦ ꯀꯅꯥ ꯂꯥꯛꯏ ꯀꯅꯥ ꯆꯠꯂꯤꯁꯦ ꯁꯟꯇꯤ ꯇꯥꯔꯒ ꯂꯩꯗꯣꯔꯤꯕꯅꯤ ꯑꯗꯒꯤꯅꯦ ꯒꯦꯠꯀꯁꯦ ꯍꯣꯏ ꯇ꯭ꯔꯣ ꯂꯥꯎꯅ ꯍꯥꯏ ꯌꯥ ꯀꯣꯟ ꯅꯒ ꯃꯃꯥꯌꯦ ꯁꯥꯡꯗꯧ ꯌꯦꯡꯗꯣꯏꯕ ꯑꯗꯨꯒ ꯃꯥꯅ ꯃꯁꯛ ꯈꯪꯕ ꯃꯤ ꯑꯣꯏꯔꯗꯤ ꯀꯩꯝꯇ ꯍꯥꯏꯔꯦꯀꯣ ꯃꯁꯛ ꯈꯪꯗꯕ ꯃꯤ ꯑꯣꯏꯔꯗꯤꯅꯦ ꯏꯁ ꯃꯁꯛ ꯈꯪꯗꯕ ꯃꯤꯒꯗꯤ ꯀꯅꯥꯝ ꯆꯪꯉꯛꯄ ꯉꯝꯕ ꯅꯠꯇꯦ ꯌꯨꯝꯁꯤꯗ ꯒꯦꯠꯇꯒꯤ ꯑꯗꯨꯝ ꯄꯥꯏꯊꯣꯛꯈꯤꯕꯅꯤ ꯃꯣꯏꯒꯤ ꯗꯛꯁꯤꯗꯀꯣ ꯃꯈꯣꯟ ꯈꯨꯆꯥꯎꯗ ꯆꯦꯟꯊꯣꯛꯑꯒ ꯍꯦꯛꯇ ꯇꯥꯊꯣꯛꯈꯤꯕꯅꯤ
ꯑꯗꯨꯅꯦ ꯍꯥꯏꯗꯤ ꯁꯨꯝ ꯑ ꯃꯈꯣꯟꯗꯨꯗ ꯑꯗꯣ ꯑꯩꯒꯤ ꯋꯥꯈꯜꯗꯅ ꯑꯃꯨꯛ ꯍꯥꯏꯗꯤ ꯍꯈꯣꯏ ꯑꯉꯥꯡꯁꯤꯡꯁꯦ ꯃꯥꯗꯤꯃꯨ ꯑꯗꯣ ꯑꯩꯈꯣꯏꯗꯅ ꯑꯃꯨꯛ ꯐꯕꯒꯤꯔꯥ ꯈꯪꯗꯦ ꯍꯥꯏꯗꯤ ꯃꯥꯗꯤ ꯈꯣꯡꯉꯛꯑꯁꯨ ꯍꯥꯏꯗꯤ ꯁꯨꯝ ꯑꯩꯈꯣꯏꯅ ꯍꯥꯏꯗꯤ ꯊꯤꯉꯥꯡ ꯕꯨ ꯑꯣꯏꯔꯁꯨ ꯑꯗꯨꯃꯥꯏꯅ ꯇꯧꯔꯀꯥꯟꯗ ꯃꯥꯅ ꯑꯃꯨꯛ ꯍꯥꯏꯗꯤ ꯇꯨꯃꯤꯅ ꯃꯨ ꯂ ꯂꯩ ꯀ ꯄꯥ ꯑꯗꯨꯒ ꯅꯣꯏ ꯍꯥꯏꯗꯤ ꯍꯨꯏ ꯑꯉꯧꯕꯗꯨꯅ ꯑꯃꯨꯛ ꯃꯥꯅ ꯑꯃꯨꯛ ꯈꯔ ꯁꯥꯊꯤꯕ ꯃꯥꯟꯕ ꯑꯩꯅ ꯑꯃꯨꯛ
ꯑꯣ ꯃꯥꯗꯤꯅꯦ ꯃꯤ ꯑꯇꯣꯞꯄꯁꯤꯡꯅ ꯍꯥꯏꯕꯗꯤ ꯑꯝꯇ ꯃꯋꯥ ꯂꯧꯗꯕꯅꯤ ꯃꯤꯒꯁꯦ ꯑꯝꯇ ꯎꯁꯤꯠꯇꯕꯅꯦ ꯃꯥꯗꯤ ꯃꯥꯅ ꯀꯤꯔꯤꯁꯦ ꯑꯩꯈꯣꯏ ꯏꯕ ꯈꯛꯇꯪ ꯀꯣꯏꯕꯅ ꯍꯥꯏꯔꯗꯤ ꯏꯁ ꯎꯔꯔꯅꯤ ꯃꯥꯅꯦ ꯏꯜꯁꯤꯦ ꯈꯤꯇꯪꯒ ꯂꯝ ꯍꯦꯟꯕ ꯌꯥꯕꯗ ꯍꯦꯛ ꯍꯥꯏꯈ꯭ꯔꯗꯤ ꯀꯣꯀꯤ ꯆꯥꯕꯅ ꯃꯥꯗꯤ ꯑꯇꯩ ꯑꯩꯅ ꯍꯥꯏꯕꯗꯤꯀꯣ ꯃꯧ ꯋꯥ ꯑꯝꯇ ꯂꯧꯕꯤꯕ ꯅꯠꯇꯦ ꯃꯥꯗꯤ
ꯑꯗꯨꯅꯦ ꯍꯥꯏꯗꯤ ꯃꯥꯗꯣ ꯈꯪꯗꯦ ꯑꯩꯗꯤ ꯃꯥꯁꯦ ꯍꯥꯏꯕꯗꯤ ꯁꯨꯝ ꯀꯤꯖꯕ ꯍꯥꯏ ꯇꯔꯦ ꯑꯗꯣ ꯑ ꯏꯆꯦꯍꯣꯏꯒꯤ ꯑꯃ ꯎ ꯆꯝꯄ꯭ꯔꯥ ꯄꯥꯝꯕꯤ ꯑꯃ ꯍꯧꯔꯝꯕꯗꯣ ꯑꯗꯨꯕꯨ ꯍꯧꯔꯤꯕ꯭ꯔꯣ ꯀꯃꯥꯏꯅ ꯍꯥꯏꯗꯤ ꯍꯧꯗ꯭ꯔꯕ꯭ꯔꯣ
ꯑꯗꯨꯒꯤ ꯆꯝꯄ꯭ꯔꯥ ꯄꯥꯝꯕꯤꯗꯣ ꯁꯤꯈ꯭ꯔꯦ ꯃꯈꯣꯡꯗ ꯏꯁꯤꯡ ꯆꯪꯁꯤꯜꯂꯒ
ꯄꯝꯃꯨꯣꯌꯅꯦ
ꯍꯣꯏ ꯌꯥꯝꯅꯁꯨ ꯍꯥꯎꯕꯅꯦꯕ
ꯅꯦ ꯍꯥꯏꯗꯤ ꯃꯣꯏꯗꯨꯣ ꯛ ꯀꯨꯀ ꯀꯩꯁꯨꯝꯇ ꯊꯥꯗꯕꯒꯨꯝ ꯇꯧꯗꯥꯏꯅꯦ
ꯃꯀꯨꯗꯨꯣ ꯏꯄꯥ ꯄꯥꯔꯒ ꯃꯅꯨꯡꯗꯒꯁꯦ ꯃꯍꯤ ꯌꯥꯝ ꯍꯣꯡꯕꯗꯣ ꯑꯣꯏꯕꯅꯦꯕ ꯋꯥ
ꯑꯗꯨꯅꯦ ꯑꯗꯨꯗꯣ ꯍꯥꯏꯗꯤ ꯁꯨꯝ ꯃꯣꯏꯗꯗꯤ ꯇꯥꯏꯌꯦꯕ
ꯍꯣꯏ ꯑꯗꯨꯒ ꯃꯈꯣꯡꯗꯅꯦ ꯏꯁꯤꯡꯗ ꯆꯪꯉꯒ ꯁꯤꯈ꯭ꯔꯦꯕ ꯑꯗꯣ ꯃꯣꯏꯁꯦ ꯆꯝꯄ꯭ꯔꯥꯒꯨꯝꯕꯁꯦ ꯃꯈꯣꯡ ꯏꯁꯤꯡ ꯇꯨꯡꯕ ꯌꯥꯗꯦ ꯍꯥꯏꯌꯦꯕ ꯁꯤꯒꯂꯦ ꯍꯥꯏ ꯕ
ꯆꯝꯄ꯭ꯔꯥꯒꯨꯝꯕꯁꯤꯗꯤ ꯍꯥꯏꯗꯤ ꯃꯣꯏ ꯗꯤ ꯖꯣꯇꯣꯟ ꯌꯥꯝꯅ ꯆꯪꯉꯦ ꯍꯥꯏ ꯍꯥꯏꯔꯗꯤ ꯍꯧꯍꯟꯕ ꯃꯇꯝꯗ
ꯎꯝ
ꯑꯗꯨ ꯑꯗꯨꯅꯤ ꯄ ꯃꯣꯏ